ꯍꯜꯂꯣ
ꯍꯜꯂꯣ ꯍꯜꯂꯣ ꯍꯜꯂꯣ
ꯉꯥꯏꯈꯣꯀꯣ ꯄꯥꯏꯌꯣ
ꯎꯝ ꯄꯥꯏꯒꯦ ꯄꯨꯔꯒ ꯆꯦꯟꯒꯔꯅꯤ ꯎꯝ ꯆꯦꯜꯂꯦ ꯎꯝ ꯆꯦꯟꯕꯁꯦ ꯋꯥꯏꯌꯦ ꯅꯪ ꯑꯣꯒꯤ ꯌꯦꯡꯉꯤꯁꯦ ꯄꯨꯔꯒ ꯆꯦꯟꯈ꯭ꯔꯅꯤ ꯁꯤ ꯁꯤ ꯈꯨꯁꯥꯡꯖꯦ ꯌꯦꯡꯉꯨꯅꯦ ꯈꯣꯡꯕꯤꯗꯩ ꯃꯥ ꯍꯦꯟꯒꯦ ꯇꯧꯋꯤ
ꯍꯜꯂꯣ
ꯀꯩ ꯍꯥꯏꯒꯦ
ꯑꯣ
ꯀꯩ ꯍꯥꯏꯒꯦ
ꯃꯤ ꯀꯧ ꯈꯨꯝꯗꯕ
ꯈꯨꯝꯃꯦ ꯇꯥꯃꯣ ꯑꯩ ꯈꯨꯝꯃꯤ ꯑꯗꯨꯒ ꯑꯩ ꯑꯩꯈꯣꯏ ꯅꯥꯎꯗ ꯑꯗꯨꯃꯥꯏꯅ ꯌꯦꯡꯕꯅꯦ ꯑꯗꯨꯗꯨꯒꯤꯅꯦ ꯑꯗꯨꯒ ꯇꯥꯃꯣꯅ ꯇꯥꯗꯕ ꯃꯥꯜꯂꯦ ꯑꯩꯅ ꯄꯤꯛꯄꯒꯤꯀꯣ
ꯍꯣꯏ ꯑꯗꯨꯒꯤ ꯑꯩ ꯍꯧꯖꯤꯛ ꯂꯨꯄꯥ ꯇꯨ ꯍꯟꯗ꯭ꯔꯦꯗꯀ ꯁꯚꯦꯟ ꯁꯝꯊꯤꯡ ꯁꯚꯦꯟꯇꯤ ꯊ꯭ꯔꯤ ꯏꯟꯗꯤꯔꯗ ꯂꯨꯄꯥ ꯆꯍꯨꯝ ꯂꯩꯔꯝꯒꯅꯤ ꯆꯧꯉꯥ ꯑꯁꯤꯗꯒꯤ ꯀꯩꯅꯣ ꯇꯧꯁꯤꯔꯣ ꯄꯣꯠ ꯆꯩ ꯑꯩ ꯂꯩꯔꯃꯣꯏꯗꯝꯅꯦ ꯍꯁ ꯂꯩ ꯔꯝꯃꯣꯏꯗꯕꯅꯦ
ꯏꯍꯦ ꯀꯔꯤꯝꯇ ꯈꯟꯒꯅꯣ ꯇꯥꯃꯣ ꯍꯥꯏꯗꯤ ꯁꯤ ꯑꯦꯝ ꯌꯨꯒꯤ ꯁꯦꯞ ꯅꯠꯇ꯭ꯔꯥ
ꯍꯣꯏ ꯎꯝ ꯑꯦꯝ ꯌꯨꯗꯗꯤꯀꯣ ꯑꯩꯅ ꯍꯧꯖꯤꯛ ꯂꯩꯔꯤꯕ ꯐꯨꯔꯤꯠꯇ
ꯑꯅꯤꯃꯛꯂꯣ
ꯑꯃꯗꯤ ꯌꯥꯅꯤ ꯑꯃ ꯌꯥꯔꯣꯏ
ꯎꯝ ꯑꯩ ꯍꯣꯔꯦꯟ ꯑꯗꯨꯝ ꯌꯦꯡꯉꯒ ꯍꯥꯏꯔꯛꯑꯒꯦ ꯌꯥꯅꯤ ꯌꯥꯔꯣꯏꯗꯣ
ꯍꯥꯏꯅꯤꯀꯣ ꯐꯨꯔꯤꯠ ꯅꯪꯒꯟ ꯖꯥꯂꯤꯅꯦꯕꯥ
ꯎꯝ
ꯈꯨꯗꯥꯥꯡꯗ ꯖꯂꯤ ꯑꯣꯏꯕꯗꯣ ꯑꯗꯨꯃꯥꯏꯅ ꯅꯪꯒꯟꯗꯣ ꯑꯣꯏꯔꯣꯏꯀꯣ ꯑꯗꯨ ꯃꯅꯨꯡꯗꯕꯨꯗꯤ ꯃꯅꯨꯡꯗꯕꯨꯗꯤ ꯐꯨꯔꯤꯠ ꯃꯆꯥ ꯑꯃꯗꯤ ꯌꯥꯎꯋꯦꯕꯀꯣ ꯑꯗꯨ ꯌꯥꯎꯕꯅꯤꯅ ꯍꯥꯏꯗꯤ ꯅꯪꯒꯟ ꯗꯥꯏꯔꯦꯛ ꯂꯣꯏꯅ ꯑꯣꯏꯕꯗꯤ ꯅꯠꯇꯕ ꯈꯔ ꯃꯇꯦꯛ ꯈꯔ ꯑꯣꯏꯕꯗꯣ ꯑꯗꯨꯃꯥꯏꯅ ꯑꯣꯏꯗꯣꯏꯅꯦꯕ
ꯎꯝ ꯎꯝ
ꯍꯣꯏ ꯌꯦꯡꯒꯦ ꯑꯩꯅ ꯄꯥꯝꯗ꯭ꯔꯗꯤ ꯌꯥꯔꯔꯣꯏ
ꯀꯦ ꯑꯦꯍꯥꯟꯗꯒꯥ
ꯍꯥꯥ
ꯑꯩꯅ ꯄꯥꯝꯗꯗꯤ ꯍꯟꯗꯣꯛꯇꯣꯏꯕ ꯍꯥꯏꯔꯣ
ꯎꯝ
ꯈꯪꯗꯦꯕꯣ ꯌꯥꯔꯛꯀꯗ꯭ꯔꯥ ꯈꯪꯗꯦ ꯍꯥꯏꯗꯤ ꯑꯇꯣꯞꯄ ꯑꯣꯏꯅ ꯂꯧꯔꯒꯦꯅꯀꯣ ꯅꯠꯇ꯭ꯔꯥ
ꯈꯪꯗꯦ ꯑꯩ ꯑꯃꯨꯕꯗ ꯌꯥꯝ ꯄꯥꯝꯁꯤꯜꯂꯛꯇ꯭ꯔꯦ ꯑꯩ
ꯑꯩꯅ ꯎꯗ꯭ꯔꯕꯅꯤꯅ ꯈꯪꯗꯦꯕꯀꯣ ꯎꯔꯗꯤ ꯑꯁ ꯐꯖꯩ ꯊꯤ ꯑꯗꯣ ꯑꯃꯨꯛ ꯍꯟꯁꯤ ꯈꯣꯠꯁꯤ ꯑꯗꯣ ꯐꯅ ꯈꯟꯅꯕꯗꯣ ꯌꯥꯕꯗꯣ ꯇꯧꯗꯕꯒꯤ ꯅꯥꯠꯇꯔ
ꯑꯗꯣ ꯇꯃꯣ ꯑꯩ ꯈꯔ ꯍꯦꯟꯖꯤꯟꯂꯁꯨ ꯌꯥꯏ ꯀꯩꯅꯣ
ꯌꯥꯏꯌꯦ ꯀꯩꯝ ꯈꯟꯒꯅꯣ ꯑꯗꯨꯃꯥꯏꯅ ꯇꯧꯒꯗꯣ ꯌꯥꯏꯁ ꯀꯣ ꯍꯣꯏ ꯍꯥꯏꯕꯤꯌꯣ
ꯅꯪ ꯍꯟꯗꯛꯇꯤ ꯄꯩꯁꯥ ꯌꯥꯝ ꯆꯠꯂꯦ ꯅꯪꯗꯣ
ꯆꯠꯇꯤꯌꯦ
ꯆꯠꯂꯦ
ꯆꯠꯂꯦ ꯆꯠꯂꯦ
ꯅꯣ ꯑꯗꯨ ꯑꯔꯥꯟꯕ ꯋꯥꯐꯝꯅꯤ ꯏꯁ ꯅꯕꯣꯏꯁꯤ ꯇꯥꯟꯖꯥ ꯆꯥꯔꯣꯏꯗꯝꯅꯤ ꯁꯤ ꯃꯤꯁꯤ ꯀꯣꯟꯅꯥ ꯄꯥꯏ ꯇꯥꯥꯝ
ꯑꯁ ꯏꯀꯣ ꯑꯦ ꯏꯀꯣꯒ ꯆꯠꯂꯦ ꯑꯩꯗꯣ ꯍꯧꯖꯤꯛ ꯑꯩꯅ ꯆꯩꯊꯠꯂ ꯍꯥꯏꯕꯗ
ꯎꯝ ꯍꯥꯏꯗꯤ ꯅꯥꯎꯕꯣꯏꯒꯤ ꯁ꯭ꯄꯤꯀꯔꯁꯦ ꯍꯥꯏꯗꯤ ꯑꯩ ꯑꯩ ꯈꯛꯀꯤꯔꯥ ꯈꯪꯗꯦꯕꯀꯣ ꯑꯩꯁꯦ ꯍꯧꯖꯤꯛ ꯏꯁꯇꯦꯇꯁ ꯀꯨꯝꯕ ꯑꯃ ꯌꯦꯡꯒꯦꯕꯀꯣ ꯑꯗꯨꯗ ꯑꯩꯒꯤ ꯁꯥꯎꯟꯁꯦ ꯈꯪꯍꯧ ꯍꯧꯔꯛꯀꯅꯦꯕ ꯑꯗꯨꯒ ꯑꯗꯨꯃꯥꯏꯅ ꯏꯀꯣꯁꯨ ꯑꯃꯨꯛ ꯆꯠꯀꯅꯦꯕ ꯑꯩꯒꯤ ꯚꯣꯏꯁ ꯅꯠꯇ꯭ꯔꯒ ꯇꯥꯃꯣꯒꯤ ꯚꯣꯏꯁꯁꯦ ꯑꯩ ꯁꯤ ꯏꯀꯣ ꯈꯪꯆꯠꯇ ꯑꯥ ꯑꯗꯨꯃꯥꯏꯅ ꯇꯧꯗꯣꯏꯅꯦꯕ ꯀꯩꯅꯣꯝ ꯇꯧꯋꯦꯕ ꯏꯁꯄꯤꯀꯔ ꯁꯤꯖꯤꯟꯅ ꯌꯥꯗꯦꯕꯀꯣ ꯐꯣꯟꯁꯦ ꯐꯠꯇꯕꯒꯦ
ꯑꯗꯨꯒꯤ ꯑꯗꯨꯃꯥꯏꯅ ꯇꯧꯕꯅꯤ ꯁꯤꯁꯨ ꯂꯣꯏꯔꯒ ꯑꯣꯏꯅ ꯇꯧꯔꯒꯦ
ꯎꯝ
ꯎꯝ ꯑꯗꯣ ꯑꯩꯈꯣꯏ ꯅꯥꯎꯁꯨ ꯃꯣꯏ ꯆꯠꯈ꯭ꯔꯕ꯭ꯔꯥ ꯈꯪꯗꯦ ꯉꯁꯥꯏ ꯁꯤꯂꯤꯟꯗꯔꯗꯣ ꯑꯗꯨꯗꯣ ꯑꯥ ꯀꯔꯤ ꯀꯔꯤ ꯀꯔꯤ ꯍꯣꯇꯦꯜꯒꯤ ꯗꯨꯃꯥꯏꯅ ꯌꯥꯝ ꯊꯨꯅ ꯂꯣꯏꯕꯤ ꯇꯧꯋꯦ ꯍꯥꯏꯕꯀꯣ
ꯎꯝ
ꯑꯗꯨꯗꯨꯒꯤ ꯑꯗꯨꯃꯥꯏꯅ ꯒ꯭ꯌꯥꯁꯇꯣ ꯂꯧ ꯄꯤꯕꯤꯕ ꯃꯣꯏꯒꯤ ꯑꯣꯏꯅ ꯂꯧꯕꯤꯕ ꯇꯥꯕꯒꯤ ꯇꯅ ꯄꯤꯕ ꯑꯣꯏꯅ ꯆꯠꯇꯧꯕ ꯃꯥꯂꯦ ꯅꯅꯥꯎꯒ ꯕꯥꯕꯥꯒ
ꯍꯣꯏ
ꯑꯗꯨꯃꯥꯏꯅ ꯇꯧꯕ ꯑꯗꯨꯣ ꯊꯥꯡꯖꯤꯡ ꯈꯔꯁꯨ ꯄꯤꯅꯤꯅ ꯄꯤꯔꯛꯑꯦ
ꯀꯩ ꯍꯥꯏꯅꯣ ꯄꯤꯔꯛꯑꯣ ꯍꯥꯏꯔꯣ
ꯀꯩꯅꯣ ꯅꯪ ꯍꯥꯏꯗꯣ
ꯊꯥꯡꯖꯤꯟ ꯈꯔꯁꯨ ꯄꯤꯅꯤꯅ ꯍꯥꯏꯌꯦꯕꯀꯣ
ꯀꯅꯥꯅꯅꯣ ꯍꯥꯏꯁꯦ
ꯑꯩꯈꯣꯏ ꯃꯥ ꯑꯩꯈꯣꯏ ꯐꯨꯝꯗꯁꯨ ꯊꯡꯖꯤꯛ ꯈꯔꯗꯤ ꯍꯧꯕꯅꯦꯕ ꯍꯣꯏ ꯑꯗꯨ ꯊꯥꯡꯖꯤꯡ ꯈꯔ ꯍꯧꯕꯅꯦ ꯑꯗꯨꯗꯨꯒꯤ ꯍꯦꯛꯄ ꯃꯥꯜꯂꯦꯕꯀꯣ ꯑꯗꯨꯗꯨꯒꯤ ꯊꯥꯡꯖꯤꯡ ꯈꯔ ꯄꯤꯅꯤ ꯍꯥꯏꯌꯦꯕꯀꯣ ꯅꯪ ꯑꯗꯨꯗꯣ ꯍꯥꯏꯗꯤ ꯀꯩꯒꯤꯅꯣ ꯇꯃꯣ ꯀꯩꯁꯨ ꯄꯤꯗꯦ ꯍꯥꯏꯕ ꯀꯩꯒꯤꯅꯣ
ꯑꯩ ꯊꯥꯡꯖꯤꯡ ꯇꯨꯞꯄꯁꯨ ꯉꯝꯗꯦ
ꯑꯗꯣ ꯃꯃꯥꯍꯣꯏ ꯄꯇꯣꯟ ꯍꯣꯏ
ꯑꯩ ꯆꯪꯕ ꯍꯥꯏ
ꯑꯦ ꯂꯩꯔꯛꯄꯅꯤ ꯍꯥꯏ ꯂꯣꯏꯔꯦ ꯀꯩꯅꯣ
ꯎꯝ ꯉꯝꯃꯔꯣꯏ
ꯅꯣꯏ ꯃꯗꯤ ꯆꯥꯅꯤꯡꯕꯗꯨ ꯎꯕꯗ ꯑꯩꯅ ꯂꯩꯕꯤꯕꯅꯤ ꯀꯥꯏꯅꯀꯣ ꯗꯣ ꯄꯩꯁꯥ ꯍꯟꯖꯤꯜꯂꯛꯑꯣꯏ ꯍꯥꯏꯔ ꯂꯣꯏꯔꯦ ꯀꯩꯅꯣ
ꯌꯥꯔꯦ
ꯌꯥꯗꯦ ꯑꯗꯣ
ꯑꯩ ꯍꯧꯖꯤꯛ ꯁꯥꯏ
ꯀꯩꯝ ꯈꯜꯨꯂꯨꯅꯣ ꯊꯪꯖꯤꯟꯗꯨꯏꯅꯤ
ꯑꯗꯣ ꯃꯪꯒꯟ ꯑꯀꯦꯝꯕꯗ ꯆꯥꯕ ꯉꯝꯒꯗ꯭ꯔꯥ ꯇꯥꯃꯣ
ꯅꯪꯅ ꯃꯍꯤ ꯇꯣꯠꯅꯤ ꯍꯥꯏꯂ ꯅꯪ ꯈꯔꯄꯣꯞꯇꯣ ꯃꯥꯟꯕ ꯃꯔꯨꯗꯨ ꯀꯟꯕꯅꯦ ꯃꯪꯒꯟꯒ ꯃꯥꯟꯅꯗꯕꯅꯦ
ꯎꯝ ꯑꯗꯣ ꯇ꯭ꯔꯥꯏꯗꯤ ꯇꯧꯔꯁꯤ ꯌꯥꯝꯅꯗꯤ ꯄꯣꯛꯇꯕꯅꯦꯕꯀꯣ ꯑꯗꯨꯗ ꯇ꯭ꯔꯥꯏ ꯇꯧꯁꯤ ꯑꯦ ꯇꯥꯃꯣ ꯌꯨꯝꯗ ꯇ꯭ꯔꯥꯏ ꯇꯧꯔꯛꯇꯧꯕ ꯅꯠꯇꯕ꯭ꯔꯥ
ꯑꯩꯅ ꯈꯟꯕꯗꯅ ꯀꯩꯅꯣ ꯀꯩꯅꯣ ꯇꯧꯕ ꯁꯥꯕ ꯇꯧꯕ ꯃꯤꯠꯇꯣ
ꯎꯝ
ꯑꯗꯨꯗ
ꯄꯠ ꯄꯠ ꯇꯠꯂꯦ ꯇꯃꯣ
ꯁꯤꯗ ꯅꯪ ꯇꯧꯔꯛꯑꯣ ꯍꯥꯏꯒꯦ ꯇꯧꯕꯅꯦꯕ
ꯎꯝ ꯑꯗꯣ ꯄꯨꯔꯛꯅꯤ ꯑꯗꯣ ꯑꯩꯅ ꯈꯜꯂꯤꯁꯤꯅ ꯄꯨꯔꯛꯅꯤ ꯑꯗꯨ ꯇꯥꯃꯣꯅ ꯑꯗꯨꯝ ꯄꯨꯔꯒ ꯌꯨꯝꯗ ꯇ꯭ꯔꯥꯏ ꯇꯧꯗꯧꯕ꯭ꯔꯥ ꯅꯠꯇꯕ꯭ꯔꯥ
ꯎꯝ ꯑꯗꯨꯝ ꯆꯪꯒ ꯆꯥꯃꯤꯟꯅꯔ ꯂꯣꯏꯔꯦꯗ
ꯑꯗꯣ ꯆꯦ ꯆꯥꯡ ꯍꯥꯏꯁꯦ ꯄ꯭ꯂꯦꯠ ꯑꯗꯣ ꯀꯥꯏꯗꯅꯣ ꯌꯨꯝꯒꯤꯔꯣ ꯁ꯭ꯋꯥꯏꯒꯤꯔꯣ ꯑꯥ ꯗꯤꯁꯀꯥꯎꯟꯒꯤꯗꯣ
ꯀꯩꯅꯣ ꯅꯪꯅ ꯉꯥꯡꯉꯤ ꯂꯣꯟꯗꯣ
ꯑꯩ ꯑꯩꯁꯤ ꯑꯩ ꯑꯗꯨꯝ ꯕꯂꯔ ꯆꯠꯂꯦ ꯑꯩꯅ ꯑꯗꯨ ꯄꯨꯔꯛꯇꯣꯏꯅꯤꯗꯅ
ꯍꯣꯏ
ꯑꯗꯣ ꯇꯥꯃꯣꯅ ꯆꯥꯒꯦꯅ ꯈꯜꯂꯝꯃꯤꯁꯦ ꯀꯩꯅꯣ ꯑꯩꯅ ꯈꯜꯂꯤ ꯄ꯭ꯂꯥꯟꯁꯤꯅ ꯇꯥꯃꯣꯅ ꯑꯗꯨꯗꯣ ꯄꯨꯔꯒ ꯌꯨꯝꯗ ꯑꯗꯨꯝ ꯇ꯭ꯔꯥꯏ ꯇꯧꯗꯧꯕ ꯃꯥꯟꯕ ꯀꯣ
ꯑꯩꯅ ꯍꯥꯏꯔꯤꯁꯤꯅꯅꯦ ꯁꯪꯒꯥꯕ ꯅꯨꯃꯤꯇꯅꯦ ꯅꯪꯒꯤ ꯑꯩꯅ ꯀꯩꯅꯅꯣ ꯄꯨꯔꯛꯇꯣ ꯎꯅꯗꯣꯏꯅꯤꯗꯅ ꯁꯪꯒꯥꯕꯩꯒꯤꯀꯣ ꯑꯗꯨꯗ ꯇꯥꯃꯣꯅ ꯂꯩꯔꯒ ꯑꯗꯨꯃꯥꯏꯅ ꯆꯥꯃꯤꯟꯅꯔꯁꯨ ꯌꯥꯏ ꯍꯥꯏꯕ
ꯎꯝ ꯑꯗꯣ ꯈꯤꯇꯪꯗꯤ ꯂꯨꯅꯤꯕ ꯍꯥꯏꯗꯤ ꯄꯨꯈꯝ ꯑꯃ ꯃꯥꯊꯧ ꯇꯥꯏꯕꯀꯣ ꯁꯤꯡꯖꯨ ꯇꯣꯠꯄꯩꯇꯥꯥꯏꯞꯇ ꯇꯣꯠꯇꯣꯏꯅꯦꯕ ꯃꯥꯗꯨꯁꯨ
ꯎꯝ ꯅꯍꯥꯟꯃꯨꯛ ꯄꯤꯕ ꯇꯤꯐꯤꯟꯗꯣ
ꯑꯥ
ꯑꯗꯨꯗ ꯍꯥꯞꯄꯛꯑꯣ ꯑꯗꯨ ꯃꯈꯨꯝ ꯈꯨꯝꯁꯤꯜꯂꯒ ꯀꯥꯗꯛ ꯀꯥꯗꯛ ꯅꯤꯛꯑꯅꯤ
ꯑꯗꯨ ꯑꯗꯨ ꯈꯔ ꯈꯔ ꯆꯥꯜꯔ ꯅꯠꯇ꯭ꯔꯥ
ꯑꯥ ꯑꯗꯣ ꯂꯦꯝꯃꯒ ꯇꯤꯐꯤꯟꯗꯣ ꯊꯛ ꯑꯩꯅ ꯃꯈꯨꯝ ꯈꯨꯟꯁꯤꯜꯔꯒ ꯄꯨꯈ꯭ꯔꯥꯅꯤ
ꯌꯥꯏꯌꯦ ꯌꯥꯏꯌꯦ
ꯑꯣ
ꯌꯥꯕ꯭ꯔꯥ ꯌꯥꯕ꯭ꯔꯥ
ꯎꯝ ꯕꯦꯕꯤ
ꯀꯩꯒꯤꯅꯣ
ꯍꯧꯖꯤꯛꯀꯤꯗꯣ
ꯍꯥꯏꯗꯤ ꯐꯨꯔꯤꯠꯀꯤꯗꯨꯔꯣ
ꯎꯝ
ꯀꯔꯤꯝ ꯈꯟꯒꯅꯣ ꯇꯥꯝꯃꯣ ꯑꯩꯅ ꯍꯟꯖꯤꯟꯗꯧ ꯂꯩꯔꯝꯅꯦ
ꯌꯥꯔꯦ ꯅꯪꯅ ꯀꯌꯥ ꯍꯟꯖꯤꯟꯗꯣꯏꯅꯣ ꯍꯥꯏꯁꯦ ꯅꯪ ꯅꯉꯥꯡꯒꯤꯗꯣ
ꯑꯦ ꯇꯪꯈꯥꯏꯐꯥꯎꯛ ꯍꯟꯖꯤꯜꯂꯁꯨ ꯌꯥꯏ ꯀꯩꯅꯣ
ꯎꯝ ꯍꯟꯖꯤꯜꯂꯛꯑꯅꯤ ꯍꯟꯖꯤꯜꯂꯛꯑꯣ ꯑꯗꯨꯗꯤ ꯍꯧꯖꯤꯛ
ꯉꯏꯈꯣ ꯍꯧꯖꯤꯛꯇꯤ ꯑꯩ ꯁꯨꯗꯕꯩ ꯇꯥꯏꯞ ꯇꯧꯋꯦꯕꯀꯣ
ꯍꯟꯖꯤꯟꯕꯁꯨ ꯉꯝꯃꯣꯏ
ꯍꯥꯏꯗꯤ ꯑꯩ ꯆꯪꯉꯛꯄ ꯈꯔꯁꯨ ꯍꯥꯏꯗꯤ ꯑꯩꯈꯣꯏꯅꯥꯎꯗ ꯑꯗꯨꯃꯥꯏꯅ ꯀꯥꯞꯊꯣꯛꯈꯤꯕꯗꯣ ꯃꯥꯏ ꯕꯦꯂꯦꯟꯁ ꯑꯗꯨꯗꯨꯒꯤ
ꯎꯝ ꯑꯗꯨꯗꯤ ꯀꯌꯥ ꯍꯟꯖꯟꯗꯣꯏꯕ
ꯇꯪꯈꯥꯏꯃꯨꯛ ꯑꯗꯨꯃꯥꯏꯅ ꯐꯣꯔ ꯍꯟꯗ꯭ꯔꯦꯗꯃꯨꯛ ꯑꯣꯏꯔꯁꯨ ꯌꯥꯏ ꯀꯩꯅꯣ ꯅꯠꯇ꯭ꯔꯥ
ꯎꯝ ꯑꯣꯈꯦ
ꯑꯗꯨꯅꯤ
ꯑꯗꯨꯗꯤ ꯇꯥꯃꯣꯅ ꯐꯣꯔ ꯍꯟꯗ꯭ꯔꯦꯗ ꯍꯟꯖꯤꯜꯂꯕ ꯑꯗꯨꯏꯗꯤ ꯌꯦ ꯑꯉꯣꯟꯗ ꯑꯗꯨꯗꯤ‌ꯂꯨꯄꯥ ꯑꯌꯣꯏꯃꯥ ꯁꯤꯔꯦ ꯑꯗꯣꯏꯁꯨ ꯇꯟꯂꯤꯗ
ꯀꯩꯒꯤꯅꯣ
ꯄꯤꯁꯥꯔ ꯅꯪꯁꯨ ꯇꯤꯉꯏ ꯑꯩꯁꯨ ꯇꯤꯉꯏ
ꯑꯦ ꯑꯗꯣ ꯇꯥꯃꯣꯗꯤ ꯐꯨꯔꯤꯠ ꯂꯩꯗꯨꯗꯤ
ꯑꯗꯨꯁꯨ ꯅꯪꯅꯤ ꯇꯤꯉꯏꯖ ꯑꯗꯨꯗꯤ
ꯑꯗꯨꯅꯦ ꯍꯥꯏꯁꯦ ꯑꯩꯗꯤ ꯀꯦꯝ ꯈꯟꯕꯤꯗꯦ ꯑꯩꯗꯤꯀꯣ ꯐꯖꯔꯝꯃꯗꯤ ꯌꯥꯔꯦ ꯑꯣꯀꯦ‌ ꯇꯥꯔꯦ
ꯑꯗꯨꯗ ꯑꯩꯅ ꯄꯥꯝꯗꯕ ꯑꯣꯏꯔꯝꯒꯗ꯭ꯔꯥꯅ
ꯐꯖꯕ ꯍꯥꯏꯁꯦ ꯐꯖꯩꯕꯀꯣ
ꯎꯝ
ꯑꯩꯈꯣꯏꯒꯤ ꯎꯝ ꯀꯣꯂꯔ ꯌꯥꯎꯔꯦꯗꯅꯀꯣ ꯐꯨꯔꯤꯠ ꯀꯣꯂꯔ ꯑꯩꯅ ꯎꯝ ꯎꯝ ꯎꯝ ꯑꯩꯅ ꯑꯉꯧꯕ ꯑꯃ ꯅꯍꯥꯟ ꯂꯤꯠꯄꯗꯣ ꯑꯗꯨꯃꯥꯏꯅ ꯑꯝ ꯑꯣꯏꯗꯣꯏꯅꯦꯕ ꯑꯣꯏꯔ ꯀꯥꯟ ꯑꯗꯨꯅ ꯀꯣꯂꯔ ꯌꯥꯎꯔꯦꯗꯅ ꯑꯗꯨꯒ ꯄꯨꯔꯥ ꯐꯨꯜ ꯕ꯭ꯂꯦꯛ ꯑꯣꯏꯕ
ꯎ ꯇꯝꯃꯣ ꯑꯗꯣ ꯗꯤꯖꯥꯏꯟ ꯎꯝ ꯍꯥꯏꯕꯤꯌꯣ
ꯗꯤꯖꯥꯏꯟ ꯏꯆꯝ ꯆꯝꯕꯗꯨꯅꯦꯍꯦ ꯑꯩ ꯊꯥꯔꯀꯦ ꯑꯃꯨꯛ ꯑꯣꯟꯂꯥꯏꯟꯗꯒ ꯌꯥꯝ ꯐꯪꯕꯅꯦ ꯑꯗꯣ ꯑꯣꯟꯂꯥꯏꯟꯗꯅꯦ ꯐꯤꯗꯥꯗꯣ ꯑꯩꯈꯣꯏꯒꯤ ꯅꯟꯖꯗꯕꯤ ꯐꯤꯗꯥ ꯑꯣꯏꯔꯒ ꯂꯨꯄꯥ ꯆꯍꯨꯝꯒꯨꯝ ꯄꯤꯕꯅꯦꯕꯀꯣ ꯆꯅꯤꯒ ꯈꯔ ꯀꯥꯟꯅꯕ ꯄꯤꯕꯅꯦꯕ ꯑꯗꯣ ꯑꯩꯅ ꯈꯟꯕꯗꯣ ꯑꯗꯨꯝ ꯃꯥꯏ ꯄ꯭ꯔꯥꯏꯁ ꯔꯦꯟꯁꯇꯣ ꯑꯗꯨꯝ ꯐꯤꯗꯥ ꯑꯗꯣ ꯀꯣꯇꯟ ꯑꯣꯏꯔꯒ ꯏꯁꯇ꯭ꯔꯦꯆꯦꯕꯜꯁꯨ ꯑꯣꯏꯕꯅꯤꯅ ꯔꯦꯟꯖꯇꯁꯨ ꯑꯗꯨꯝ ꯐꯩꯌꯦꯅ ꯈꯜꯂꯦ ꯑꯩꯅ ꯑꯗꯨꯒꯤ ꯑꯩꯅꯁꯨ ꯑꯩꯅ ꯂꯤꯁꯤꯡ ꯑꯃ ꯇꯧ ꯌꯥꯏ ꯍꯥꯏꯕ ꯅꯣꯛꯑꯒ ꯂꯩꯍꯧꯏ
ꯅꯣꯛꯄꯩ ꯃꯍꯨꯠꯇ ꯇꯧꯔꯒꯦ ꯇꯛ ꯊꯝꯃꯒ ꯆꯦꯜꯂꯛꯇꯧ
ꯂꯩꯔꯝꯃꯨ ꯌꯨꯝꯗ ꯂꯥꯛꯀꯦ ꯀꯥꯏ ꯍꯥꯛꯑꯦꯛꯇꯧ ꯃꯥꯜꯂꯤ ꯅꯠꯇ꯭ꯔꯥ
ꯏꯁ ꯆꯠꯂꯍꯦ ꯑꯗꯨꯗꯤ ꯍꯥꯏꯔꯛꯑꯣꯏ ꯑꯩꯈꯣꯏ ꯅꯝꯃꯒ ꯑꯩꯈꯣꯏꯆꯦꯒꯁꯨ ꯐꯨꯔꯤꯠ ꯑꯃꯃꯝ ꯂꯩꯕꯅꯦꯕꯀꯣ ꯑꯗꯨꯁꯨ ꯑꯗꯨꯝ ꯂꯨꯄꯥ ꯆꯅꯤ ꯅꯤꯄꯥꯟ ꯑꯗꯨꯃꯥꯏꯅ ꯂꯧꯍꯧꯦꯕ ꯃꯥꯁꯦ ꯈꯪꯅꯅꯕꯕꯤꯗꯅ ꯑꯗꯨꯃꯥꯏꯅ ꯂꯧꯕ ꯈꯪꯅꯗꯕꯕꯤꯗ ꯆꯃꯥꯄꯟ ꯌꯥꯡꯈꯩꯁꯤ ꯃꯥꯅ ꯌꯣꯟꯕ ꯆꯃꯥꯄꯟ ꯄꯟꯖ ꯁꯨꯃꯥꯏꯅꯥ ꯌꯣꯟꯕ ꯃꯥꯜꯂꯦꯕ
ꯎꯝ ꯑꯗꯨꯗꯤ ꯕꯦꯛꯇꯨꯁꯨ ꯇꯥꯗꯤ ꯇꯥꯅꯤꯅ
ꯑꯥ ꯖꯣꯁꯤꯅ ꯂꯧꯏ ꯃꯃꯜꯗꯨꯗꯤ ꯑꯩꯉꯣꯟꯗꯗꯤ ꯄꯤꯗꯨ ꯄꯤꯔꯛꯑꯣꯏꯗꯕꯗꯤ ꯃꯥꯜꯂꯦ ꯑꯩꯉꯣꯟꯗꯅ ꯆꯥꯃꯨꯛ ꯆꯥꯝ ꯌꯥꯡꯈꯩ ꯃꯨꯛ ꯑꯗꯨꯃꯥꯏ ꯇꯥꯔꯁꯨꯀꯣ
ꯎꯝ ꯑꯗꯣ ꯃꯊꯪ ꯇ꯭ꯔꯥꯏ ꯇꯧꯕ꯭ꯔꯥ ꯀꯩꯅꯣ ꯑꯗꯨꯁꯨ ꯑꯃꯨꯛ ꯇꯧꯔꯁꯨ ꯌꯥꯏ
ꯇꯧꯔꯦ ꯕꯦꯒꯀꯥꯟꯗ ꯕꯦꯛꯇꯨꯗꯤ ꯌꯥꯝ ꯇꯥꯡꯕꯗꯩꯗꯤꯜꯂꯦ
ꯑꯦ ꯑꯗꯨ ꯑꯃ ꯄꯥꯏꯔꯗꯤ ꯌꯥꯔꯕ ꯅꯠꯇ꯭ꯔꯥ ꯄꯥꯏꯈ꯭ꯔꯕꯗꯤ
ꯕꯦꯛꯇ ꯑꯇꯥꯡꯕ ꯊꯥꯗꯕꯁꯤꯗꯤ ꯑꯩꯗꯤ ꯇꯟꯕ
ꯍꯣꯏ ꯇꯃꯣ
ꯁꯤ ꯂꯩ ꯀꯩꯅꯣ ꯁꯂꯥꯏ ꯑꯃꯨꯕꯁꯨ ꯂꯩ
ꯐꯖꯕꯗꯣ ꯑꯃ ꯄꯥꯏ ꯈꯪꯗꯤ ꯑꯗꯨꯝ ꯌꯥꯅ ꯍꯣꯏ ꯇꯝꯃꯣ
ꯆꯤꯆꯦ
ꯈꯔ ꯍꯔꯥꯎꯔꯕ꯭ꯔ ꯕꯦꯕꯦ